ꯇꯥꯕ꯭ꯔꯣ ꯕꯥꯏ ꯕꯥꯏ
ꯑꯧ
ꯇꯥꯕ꯭ꯔꯣ?
ꯑꯧ ꯑꯧ
ꯑꯩꯖ‌ꯦ ꯎꯝ ꯑꯩ ꯅꯪꯉꯣꯟꯗ ꯋꯥ ꯇꯥꯟꯅꯗꯕ ꯌꯥꯗꯕ ꯑꯔꯨꯕ ꯋꯥ ꯑꯃ ꯂꯩꯔꯦ ꯫
ꯍꯣꯏꯅ‌ꯦ ꯍꯥꯏꯌꯨꯅꯤ ꯀꯩꯅꯣ?
ꯑꯩꯒꯤ ꯑꯋꯥꯊꯥꯕꯤ ꯈꯔ ꯊꯥꯕꯗꯣ ꯁꯪꯉꯝ ꯂꯧ ꯁꯪꯉꯝ ꯑꯃꯃꯨꯛ ꯊꯥꯕꯗꯣ
ꯎꯝ
ꯑꯗꯨ ꯍꯧꯖꯤꯛꯁꯦ ꯃꯔꯩ ꯃꯔꯩ ꯃꯨꯟꯖꯜꯂꯛꯄ ꯍꯧꯔꯦꯕ
ꯑꯥ
ꯑꯗꯣ ꯃꯣꯏ ꯂꯥꯂꯣꯟꯕꯤꯖꯤꯡ ꯑꯈꯣꯏ ꯁ꯭ꯋꯥꯏꯒꯤꯁꯤꯡꯁꯤꯗ ꯊꯥꯕꯖ‌ꯦ ꯃꯣꯏꯅ ꯂꯣꯏꯅ ꯂꯧꯕ ꯉꯝꯗ꯭ꯔꯕ ꯍꯥꯏꯇꯥꯔꯦ ꯑꯩꯁꯦ ꯌꯥꯃꯟꯈꯤꯗꯅ
ꯑꯥ
ꯑꯗꯣ ꯅꯣꯏ ꯑꯗꯣꯝꯗ ꯊꯥꯚꯝ ꯈꯣꯠꯐꯝꯒ ꯂꯩꯒꯗ꯭ꯔꯣ ꯅꯪꯅꯒ ꯈꯔ ꯁꯤꯟꯕꯤ ꯄꯤꯕ ꯌꯥꯒꯗ꯭ꯔꯣ
ꯎꯝ ꯊꯥꯕꯝꯖ‌ꯦ ꯍꯥꯟꯅ ꯑꯝꯇꯪ ꯗꯨꯀꯥꯟꯁꯤꯡꯗꯨꯒ ꯄꯥꯎ ꯐꯥꯎꯅꯔꯒ ꯇꯧꯗ꯭ꯔꯒꯗꯤ ꯑꯩꯅꯗꯤ ꯍꯥꯏꯕꯗꯤ ꯉꯝꯗ꯭ꯔꯦꯕꯀꯣ ꯫ ꯗꯨꯀꯥꯟꯁꯤꯡꯗ‌ꯣ ꯍꯥꯟꯅ ꯃꯔꯣꯟ ꯑꯝꯇ ꯄꯥꯎ ꯐꯥꯎꯗꯣꯛꯅꯔꯒ ꯔꯛꯀꯦ ꯋꯥꯗꯣ ꯍꯧꯗꯣꯔꯛꯀꯦ ꯫
ꯑꯗꯣ ꯂꯩꯗꯤ ꯂꯩꯌꯦꯕꯀꯣ ꯫
ꯎꯝ꯫ ꯍꯣꯏ
ꯑꯁ ꯈꯪꯗꯦꯅꯦ ꯑꯩꯅ ꯍꯣꯠꯅꯔꯨꯔꯤꯕ ꯊꯥꯕꯗ ꯃꯁꯤꯗꯩꯁꯤꯗ ꯋꯥꯔꯤꯕ ꯃꯌꯥꯝꯁꯤꯒ ꯃꯍꯩꯖ‌ꯦ ꯄꯥꯜꯂꯛꯑꯕ ꯃꯇꯨꯡꯁꯤꯗ ꯑꯃꯨꯛ ꯑꯗꯨꯅꯦ ꯃꯍꯩꯖ‌ꯦ ꯄꯥꯜꯂꯛꯑꯀꯥꯟꯗ ꯑꯃꯨꯛ ꯌꯣꯟꯐꯝꯁꯦ ꯂꯩꯇꯗꯅ ꯃꯥꯡꯒꯗ꯭ꯔꯅ ꯑꯩꯁꯦ ꯃꯊꯥ ꯁꯥꯥꯕꯅ ꯂꯣꯏꯔꯦꯕ ꯫
ꯎꯝ꯫
ꯑꯗ‌ꯣ
ꯃꯥꯡꯉꯣꯏꯗ ꯃꯥꯡꯕꯨꯗꯤ ꯑꯋꯥꯄꯗꯨꯗꯤ ꯗꯨ ꯃꯤꯅ ꯄꯥꯝꯅꯕꯅꯦ ꯑꯩꯅ ꯑꯩꯅ ꯍꯥꯏꯗꯤ ꯑꯝꯇ ꯇꯧꯕ ꯅꯠꯇꯃꯤꯅ ꯈꯪꯗꯃꯤꯅ ꯍꯪꯉꯛꯀꯦꯅ ꯍꯥꯏꯕꯅꯦꯕ ꯍꯥꯏꯗꯤ ꯃꯣꯏ ꯀꯃꯥꯏ ꯀꯃꯥꯏ ꯀꯔꯤ ꯀꯔꯤ ꯇꯧꯕꯅ‌ꯣ ꯍꯥꯏꯗꯣ
ꯑꯗꯣ ꯑꯋꯥꯊꯕꯤꯁꯦ ꯇꯥꯡꯉꯦꯁꯨ ꯃꯉꯥꯏ ꯑꯈꯣꯏ ꯌꯣꯟꯐꯝ ꯃꯥꯔꯀꯦꯇꯤꯡꯁꯦ ꯐꯖꯅ ꯌꯣꯟꯐꯝꯁꯦ ꯂꯩꯇ꯭ꯔꯗꯤ ꯂꯣꯏ ꯄꯠꯂ ꯃꯥꯡꯗꯣꯏꯅꯦ ꯍꯥꯏꯕ ꯍꯥꯏꯗꯤ ꯈꯣꯏꯅ ꯃꯨꯟꯖꯤꯜꯂꯛꯄꯗꯣ ꯈꯥꯝꯃꯨꯕ ꯌꯥꯕ ꯅꯠꯇꯦ ꯍꯥꯏꯕ ꯑꯗꯨꯅ ꯑꯁ ꯃꯊꯥꯁꯦ ꯑꯔꯣꯏꯕꯤ ꯁꯥꯔꯤꯅꯦ ꯅꯪꯕꯣ ꯫
ꯑꯣ ꯑꯩ ꯍꯌꯦꯡꯗꯣ ꯗꯨꯀꯥꯟ ꯑꯍꯨꯝ ꯃꯔꯤ ꯑꯩꯈꯣꯏꯁꯤ ꯊꯣꯡꯒꯥꯟꯒꯤꯗ ꯐꯝꯕꯅꯦ ꯑꯗꯨꯗ ꯑꯩ ꯍꯪꯉꯛꯑꯒꯦ ꯑꯗꯨꯗꯨꯒ ꯄꯩꯁꯥ ꯀꯌꯥ ꯀꯌꯥ ꯊꯥꯕꯅꯣ ꯀꯌꯥ ꯀꯌꯥ ꯃꯣꯏ ꯀꯦꯖꯤꯗ ꯆꯠꯄ꯭ꯔꯥ ꯀꯩꯅꯣꯗꯣ ꯑꯩ ꯍꯪꯉꯛꯑꯒꯦ ꯑꯗꯨꯗꯨꯒ ꯄꯥꯎꯗꯨ ꯐꯥꯎꯗꯣꯔꯛꯑꯒꯦ ꯅꯪꯉꯣꯟꯗ
ꯎꯝ ꯍꯣꯏ ꯌꯥꯏꯑꯦ
ꯎꯝ꯫ ꯍꯣꯏ ꯍꯣꯏ ꯌꯦꯡꯉꯁꯤ ꯑꯗꯨꯗꯤ ꯑꯗꯨꯃꯥꯏꯅ ꯇꯧꯔꯒ ꯑꯃꯨꯛ ꯀꯌꯥꯝꯕꯨ ꯃꯨꯟꯖꯤꯜꯂꯛꯑꯒꯦ
ꯑꯁ ꯄꯥꯛꯇꯛꯅꯅ ꯃꯨꯟꯖꯜꯂꯛꯑꯦꯕꯣ ꯑꯩꯗꯤ ꯁꯥꯉꯝ ꯑꯃ ꯊꯥꯕꯗꯨꯗ ꯑ ꯀꯩꯅꯣ ꯑ ꯁꯥꯉꯝ ꯂꯧꯈꯥꯏꯃꯨꯛꯀꯤ ꯆꯥꯡ ꯍꯥꯏꯇꯥꯔꯦꯅꯦ ꯑ ꯑꯩꯈꯣꯏ ꯂꯧꯈꯥꯏ ꯍꯥꯏꯗꯤ ꯄꯥꯝꯕꯤꯗꯨꯗ ꯂꯣꯏꯅ ꯂꯧꯈꯥꯏꯗꯣ ꯃꯨꯟꯖꯜꯂꯛꯄ ꯅꯠꯇꯦꯗꯝ ꯄꯥꯝꯕꯤ ꯑꯃꯗ ꯑꯃꯃꯝ ꯑꯅꯤꯅꯤ ꯑꯃꯃꯝ ꯑꯅꯤꯅꯤ ꯄꯥꯝꯕꯤ ꯑꯗꯨꯛ ꯌꯥꯝꯈ꯭ꯔꯕꯗꯣ ꯄꯥꯝꯕꯤ ꯑ ꯂꯤꯁꯤꯑꯃꯅꯦꯕꯀꯣ
ꯎꯝ꯫
ꯑꯗꯨ ꯃꯌꯥꯝꯗꯣ ꯌꯦꯡꯑꫭꯅꯦ ꯑꯗꯣ ꯂꯥꯂꯣꯟꯕꯤꯅ ꯂꯧꯗꯤ ꯂꯧꯔꯤ ꯅꯦꯗꫭ ꯃꯣꯏ ꯃꯣꯏꯁꯨ ꯂꯧ ꯕꯨꯗꯣ ꯂꯣꯏꯅ ꯉꯝ ꯂꯣꯏꯅ ꯂꯧꯕꯗꯣ ꯉꯝꯗꯦꯕ
ꯎꯝ꯫
ꯑꯁ ꯈꯪꯗꯦꯅꯦ ꯑꯩ ꯃꯊꯥ ꯁꯥꯔꯦꯗ ꯑꯗꯣ ꯑꯥ ꯀꯩꯅꯣ ꯇꯧꯕ ꯑꯩꯈꯣꯏꯒꯤ ꯑꯋꯥꯊꯕꯤ ꯍꯧꯖꯤꯛꯀꯤ ꯑꯩꯉꯣꯟꯗ ꯄꯥꯜꯂꯤꯕ ꯑꯋꯥꯊꯕꯤ ꯃꯈꯜꯁꯦ
ꯑꯥ
ꯈꯣꯏꯒꯤ ꯃꯆꯨꯁꯦ ꯌꯥꯝ ꯉꯥꯡ ꯍꯥꯏꯗꯤ ꯑꯣꯔꯦꯟꯁ ꯍꯥꯏꯗꯣꯏꯔꯥ ꯀꯩꯅꯣ ꯑꫭ ꯌꯥꯝ ꯑꯣꯔꯦꯟꯁ ꯇꯥ ꯍꯥꯏꯁꯨ ꯈꯔ ꯉꯥꯡꯖꯟꯕ ꯃꯆꯨ ꯑꯣꯔꯦꯟꯁ ꯈꯔ ꯉꯥꯡꯖꯟꯕ ꯑꯃ ꯂꯩꯗꯥꯏꯅꯦ ꯈꯪꯕ꯭ꯔꯣ ꯑꯩꯅ ꯍꯥꯏꯁꯦ ꯇꯥꯕ꯭ꯔꯣ
ꯑꯥ ꯑꯥ
ꯑꯣꯔꯦꯟꯁ ꯍꯥꯏꯔꯁꯨ ꯑꯣꯔꯦꯟꯁꯇ ꯈꯔ ꯉꯥꯡꯖꯟꯕ ꯃꯆꯨꯗꯣ ꯑꯗꯨꯅꯦꯕ ꯑꯗꯨꯒ ꯃꯔꯨ ꯌꯥꯎꯗꯕꯤ ꯑꯩꯈꯣꯏꯒꯤ ꯌꯥꯝ ꯍꯥꯎꯕ ꯌꯥꯝ ꯊꯨꯝꯕ ꯑꯗꯨꯒ ꯌꯥꯝ ꯆꯥꯎꯕꯗꯣ
ꯎꯝ
ꯑꯗꯨꯅꯦꯕ ꯑꯩꯉꯣꯟꯗ ꯑꯣꯏꯔꯤꯁꯦ
ꯑꯣ ꯑꯣ ꯑꯣ
ꯑꯗꯨꯃꯥꯏꯅ ꯇꯧꯋꯦꯕ ꯑꯩꯒꯤꯁꯦ ꯌꯥꯝ ꯍꯥꯎꯋꯦ ꯑꯗꯣ ꯎꯝ
ꯁꯤꯠꯅꯤꯗ ꯑꯗꯨ ꯐꯖꯅ ꯑꯋꯥꯊꯕꯤꯗꯤꯅꯦ ꯑꯗꯨꯝ ꯃꯤꯅ ꯍꯥꯏꯗꯤ ꯍꯧꯖꯤꯛꯀꯥꯟꯗꯣ ꯑꯋꯥꯊꯤꯕꯤ ꯆꯥꯕ ꯌꯥꯝ ꯐꯩꯌꯦꯅꯦ ꯗꯣꯛꯇꯔꯅ ꯍꯥꯏꯔꯅꯤꯅ ꯑꯋꯥꯊꯕꯤꯁꯦ ꯑꯗꯨꯝ ꯁꯤꯠꯄꯅꯦ ꯇꯥꯡꯁꯨ ꯇꯥꯡꯕꯅꯦꯕ ꯑꯗꯨꯝ ꯂꯧ ꯃꯣꯏ ꯂꯧ ꯒꯦꯅ ꯑꯗꯨꯝ ꯍꯥꯏꯇꯤ ꯍꯥꯏꯔꯛꯀꯅꯤ ꯑꯗꯣ ꯍꯥꯟꯅ ꯍꯪꯗ꯭ꯔꯒꯗꯤ ꯍꯥꯟꯅ ꯄꯨꯁꯜꯂꯒ ꯍꯥꯏꯕꯗꯤ ꯅꯨꯡꯉꯥꯏꯇꯦꯗꯅ ꯍꯥꯟꯅ ꯍꯪ - ꯇꯣꯛꯑꯒ ꯃꯔꯣꯟꯗꯣ ꯍꯣꯗꯣꯔꯛꯑꯒꯦ ꯅꯪꯉꯣꯟꯗ ꯑꯩꯅ
ꯎꯝ ꯍꯣꯏ ꯑꯗꯨꯅ ꯐꯔꯅꯤ
ꯎꯝ ꯅꯠꯇ꯭ꯔ
ꯑꯗꯣ
ꯋꯥꯅ--
ꯃꯥꯅꯦ ꯃꯥꯅꯦ ꯃꯥꯅꯦ ꯃꯥꯅꯦ ꯑꯗꯣ ꯅꯪꯗꯣ ꯃꯣꯏꯗꯣ ꯇꯥꯟꯅꯔꯣ ꯑꯗꯨꯒ ꯃꯣꯏꯅ ꯂꯧꯒꯦ ꯍꯥꯏꯔ ꯗꯤ ꯅꯪꯒ ꯂꯥꯛꯃꯤꯟꯅꯔꯣ ꯌꯨꯝꯗꯣ ꯍꯥꯏꯗꯤ ꯐꯥꯔꯃ- ꯃꯐꯝꯗꯣ ꯃꯣꯏꯅꯗꯤ ꯈꯪꯉꯔꯣꯏꯕꯀꯣ ꯅꯪꯗꯤ ꯈꯪꯒꯅꯤꯗꯅ
ꯍꯣꯏ ꯍꯣꯏ
ꯑꯗꯨꯅ ꯂꯥꯛꯃꯤꯟꯅꯔꯣ ꯑꯗꯨꯒ ꯅꯪꯒꯤꯁꯨ ꯈꯔ ꯍꯦꯛ ꯆꯥꯅꯕ
ꯑꯩꯅ ꯈꯟꯕꯅꯥ ꯅꯪ ꯒꯥꯔꯤ ꯂꯩꯕꯗꯨꯗ ꯅꯪꯅ ꯍꯦꯛ ꯄꯣꯔꯛꯑꯒ ꯊꯥꯗꯣꯔꯁꯤꯅꯤ
ꯑꯣ ꯑꯗꯨꯃꯥꯏꯅ ꯇꯧꯔꯁꯨ ꯑꯗꯨꯃꯥꯏꯅ ꯑꯗꯨꯃꯥꯏꯅ ꯇꯧꯔꯁꯨ ꯌꯥꯏꯌꯦ ꯃꯣꯏꯅꯕꯨ ꯂꯧꯒꯦ ꯍꯥꯏꯇꯥꯔꯗꯤꯅꯦ ꯑꯩ ꯐꯣꯇꯣ ꯀꯩꯀꯥ ꯚꯤ- ꯚꯤꯗꯤꯌꯣ ꯀꯩꯀꯥꯅꯝꯃ ꯊꯥꯔꯛꯀꯦꯕ ꯑꯗꯣ ꯃꯣꯏꯅꯕꯨ ꯂꯧꯒꯦꯕꯨ ꯍꯥꯏꯔꯗꯤ ꯑꯩꯅ ꯑꯣꯏꯅ ꯗꯤꯂꯤꯚꯔ ꯇꯧꯔꯛꯑꯣꯁꯨ ꯇꯧꯔꯛꯀꯦꯕ
ꯎꯝ ꯎꯝ
ꯑꯩꯁꯨ ꯅꯪꯉꯣꯟꯗ ꯀꯔꯤꯅ ꯐꯗꯣꯏꯅꯣ ꯑꯗꯨꯅꯦ ꯑꯩꯁꯨ ꯇꯥꯟꯅꯔꯤꯁꯦ
ꯍꯣꯏ ꯀꯌꯥꯃꯨꯛꯀꯕꯨꯗꯤ ꯃꯨꯜꯂꯒꯦ ꯆꯅꯤ ꯆꯍꯨꯝꯃꯨꯛꯀ ꯃꯨꯜꯂꯕꯣ
ꯑꯁ ꯆꯅꯤ ꯆꯍꯨꯝ ꯆꯥꯝꯃꯉꯥꯃꯨꯛ ꯃꯨꯜꯂꯦ
ꯌꯥꯝꯃꯨꯟꯂꯦꯅꯦ ꯑꯗꯨꯗꯤ
ꯃꯨꯜꯂꯦꯃꯤ ꯅꯪꯕꯣ ꯂꯤꯁꯤꯡ ꯂꯤꯁꯤꯡ ꯑꯃꯅꯦꯃꯤ ꯊꯥꯔꯤꯁꯦ ꯄꯥꯝꯕꯤ
ꯑꯥ
ꯑꯩꯈꯣꯏꯒꯤ ꯄꯔꯦꯡ ꯄꯔꯦꯡ ꯐꯩꯗꯣꯝ ꯅꯥꯏ ꯐꯩꯗꯣꯝ ꯅꯥꯏꯕ ꯅꯠꯇꯦ- ꯄꯔꯦꯡ ꯄꯔꯦꯡ ꯊꯥꯔꯒ ꯑꯩꯈꯣꯏꯒꯤ ꯃꯥꯒꯤ ꯃꯈꯣꯡꯗꯨꯗ ꯃꯇꯨꯝ ꯃꯇꯨꯝ ꯃꯇꯨꯝ ꯁꯨꯃꯥꯏꯅ ꯃꯇꯨꯝ ꯃꯇꯨꯝ ꯃꯇꯨꯝ ꯂꯩꯕꯥꯛ ꯆꯤꯡꯈꯠꯄꯗꯣ
ꯍꯥꯥ
ꯑꯗꯨꯃꯥꯏꯅ ꯆꯤꯡꯈꯠꯂꯤꯅꯦꯃꯦ ꯑꯗꯒꯤ ꯅꯥꯄꯤꯒꯁꯦ ꯃꯟꯊꯣꯛꯇꯅ ꯅꯥꯄꯤꯒ ꯃꯅꯥ ꯑꯝꯇ ꯍꯧꯕ ꯅꯠꯇꯦ
ꯍꯣꯏ
ꯑꯗꯨꯒ ꯎꯝ ꯀꯩꯅꯣꯒ ꯇꯧꯔꯤꯅꯦꯕ ꯑꯥ ꯀꯔꯤ ꯑ ꯀꯔꯤ ꯀꯔꯤ ꯑꯩꯈꯣꯏꯒꯤ ꯁꯟꯊꯤ ꯑꯗꯨꯒ ꯑꯩꯈꯣꯏꯒꯤ ꯂꯧꯕꯨꯛꯇ ꯆꯔꯨ ꯃꯩ ꯊꯥꯈꯤꯕꯒꯤ
ꯑꯥ ꯑꯥ
ꯆꯔꯨ ꯃꯩ ꯊꯥꯈꯤꯕꯒꯤ ꯎꯠꯀ ꯑꯩꯈꯣꯏꯒꯤ ꯐꯧ ꯂꫭꯛꯅꯕ ꯂꯣꯔꯛꯄꯒꯤ ꯆꯔꯨꯒ ꯃꯩ ꯊꯥꯗꯣꯛꯄꯗꯣ
ꯍꯣꯏ ꯍꯣꯏ
ꯑꯗꯨꯒꯤ ꯎꯠ ꯂꯩꯕꯁꯤꯡꯗꯣ ꯈꯣꯝꯃꯒ ꯑꯩꯈꯣꯏꯒꯤ ꯍꯧꯖꯤꯛꯀꯤ ꯃꯈꯣꯡꯁꯤꯗꯁꯨ ꯊꯣꯝꯖꯤꯟꯕꯤꯔꯤꯅꯦꯕ ꯂꯩꯕꯥꯛ ꯂꯩꯍꯥꯎꯁꯦ ꯂꯩꯅꯕ ꯍꯥꯏꯅ ꯑꯗꯨꯃꯥꯏꯅ ꯇꯧꯗꯅ ꯌꯥꯝ ꯋꯥꯅ ꯍꯣꯠꯅꯕꯅꯦ ꯑꯩꯅ
ꯑꯋꯥꯊꯕꯤꯗꯤ ꯃꯈꯣꯡꯗꯣ ꯂꯩꯕꯥꯛ ꯍꯥꯏꯗꯤ ꯐꯖꯅ ꯍꯩꯕꯤꯕ ꯂꯩꯕꯥꯛ ꯋꯥꯡꯅ
ꯑꯥ
ꯂꯩꯕꯥꯛ ꯋꯥꯡꯉꯤꯉꯦ ꯏꯁꯤꯡ ꯏꯁꯤꯡ ꯆꯪꯗ꯭ꯔꯤꯉꯩ ꯃꯣꯏꯗꯤ ꯏꯁꯤꯡ ꯆꯪꯈ꯭ꯔꯒꯗꯤ ꯁꯤꯕꯅꯦꯕ
ꯑꯥ
ꯑꯗꯨꯅ ꯏꯁꯤꯡ
ꯑꯗꯨꯒꯤ ꯍꯣꯏ ꯑꯗꯨꯃꯥꯏꯅ ꯏꯁꯤꯡ ꯆꯪꯗꯅꯕꯅꯤꯅ ꯂꯣꯏꯅ ꯈꯣꯡꯒꯠꯂꯒ ꯆꯤꯡꯗꯨꯝ ꯆꯤꯡꯗꯨꯝ ꯃꯆꯥꯒꯤ ꯇꯥꯏꯞꯇ ꯃꯈꯣꯡꯗꯨꯗ ꯌꯣꯝꯁꯤꯟꯕꯤꯔꯦꯔꯒ ꯍꯧꯖꯤꯛꯀꯤ ꯑꯩꯅ ꯍꯥꯏꯔꯤꯕ ꯎꯠ ꯋꯥꯏ ꯑꯗꯒꯤ ꯂꯩꯍꯥꯎꯁꯤꯡꯁꯦ ꯍꯥꯞꯄꯤꯔꯤꯅꯦꯕ
ꯍꯣꯏ ꯍꯣꯏ ꯍꯣꯏ
ꯃꯁꯤ ꯌꯥꯝ ꯐꯩ ꯍꯥꯏꯇꯥꯔꯦ ꯃꯥꯒꯤ ꯂꯩꯕꯥꯛ ꯂꯩꯍꯥꯎꯁꯤꯗ ꯃꯉꯣꯟꯗ
ꯍꯣꯏ ꯍꯣꯏ ꯐꯕꯅꯦ ꯐꯕꯅꯦ ꯑꯗꯨ ꯁꯝ ꯀꯥꯟꯅꯕꯅꯦ
ꯀꯥꯟꯅꯩꯌꯦ ꯑꯗꯣ ꯑꯩꯁꯦ ꯍꯧꯖꯤꯛꯁꯦ ꯀꯩꯅꯣ ꯇꯧꯔꯤꯅꯦ ꯑ ꯃꯣꯏꯒꯤ ꯂꯩꯕꯥꯛ ꯂꯩꯍꯥꯎꯁꯦ ꯍꯦꯟꯅ ꯀꯥꯟꯅꯕ ꯍꯥꯏꯅꯅꯦ
ꯎꯝ꯫
ꯑꯩꯈꯣꯏꯒꯤ ꯀꯩꯅꯣꯗꯣ ꯎꯝ
ꯀꯔꯤ
ꯊꯣꯛꯑꯒꯅꯦ ꯑꯩꯈꯣꯏꯒꯤ ꯌꯨꯝꯒꯤ ꯑ ꯑꯩꯈꯣꯏꯒꯤ ꯆꯥꯕꯒꯤ ꯑꯗꯒꯤ ꯄꯣꯠꯆꯩꯩ ꯑ ꯃꯥꯒꯤ ꯍꯥꯏꯗꯤ ꯀꯩ ꯍꯥꯏꯇꯥꯔꯦ ꯋꯦꯁꯇꯣ ꯑꯩꯈꯣꯏ ꯃꯀꯨ ꯃꯔꯥꯡ ꯀꯩꯀꯥꯁꯤꯡꯁꯦ
ꯍꯣꯏ
ꯀꯣꯝ ꯑꯝꯗ ꯐꯖꯅ ꯊꯥꯗꯔꯒ ꯑꯩꯈꯣꯏꯒꯤ ꯍꯥꯔ ꯁꯦꯝꯕꯗꯣ
ꯎꯝ꯫
ꯑꯗꯨꯃꯥꯏꯅ ꯁꯦꯝꯃꯒ ꯎꯝ ꯎꯝ ꯑꯗꯨꯃꯥꯏꯅ ꯁꯦꯝꯕꯤꯔꯦꯔꯒ ꯑꯗꯨꯃꯥꯏꯅ ꯇꯧꯗꯅ ꯍꯥꯞꯄꯤꯔꯤꯅꯦ ꯍꯥꯏꯕ ꯑꯗꯣ ꯀꯝꯄꯣꯁ ꯁꯦꯝꯕꯗꯨꯁꯨꯉꯣ ꯅꯨꯃꯤꯠ ꯐꯅꯌꯥꯝ ꯆꯪꯉꯤꯅꯦ ꯏꯔꯥꯏ ꯂꯥꯏꯅ ꯍꯦꯛꯇ ꯆꯔ ꯑꯣꯏꯔꯛꯄ ꯅꯠꯇꯦꯅꯦ ꯅꯪꯕꫭ ꯃꯇꯝ ꯌꯥꯝ ꯆꯪꯉꯦ ꯑꯁ ꯃꯇꯝ ꯌꯥꯝ ꯆꯪꯉꯦ ꯑꯩꯗꯤ ꯆꯪꯉꯁꯨ ꯆꯪꯅ ꯑꯗꯨꯝ ꯍꯥꯏꯗꯤ ꯖꯒꯥꯗꯣ ꯑꯩꯈꯣꯏꯅ ꯇꯧꯊꯣꯛꯑꯒ ꯑꯩꯈꯣꯏ ꯃꯣꯏꯒꯤ ꯍꯥꯞꯐꯝ ꯊꯣꯛꯄꯁꯤꯡꯗꯣ ꯍꯥꯞꯄꯒ ꯑꯗꯨꯝ ꯃꯥꯒꯤ ꯆꯪꯐꯝ ꯊꯣꯛꯄ ꯃꯇꯝꯗꯣ ꯑꯗꯨꯝ ꯆꯪꯖꯔꯒ ꯑꯣꯏꯖꯔꯛꯄꯅꯤꯗꯅ
ꯎꯝ ꯑꯗꯣ ꯅꯪ ꯀꯩꯅꯣ ꯇꯧꯔꯕꯣ ꯑꯝꯇ ꯌꯣꯟꯗ꯭ꯔꯤꯕꯣ ꯍꯟꯗꯛꯀꯤꯁꯤꯅ ꯑꯍꯥꯟꯕ ꯑꯣꯏꯗꯣꯏꯔꯣ
ꯌꯣꯜꯂꯦ ꯑꯩ ꯐꯅꯌꯥꯝ ꯌꯣꯜꯂꯦ
ꯑꯗꯣ ꯅꯪ ꯀꯦꯖꯤꯗ ꯑꯣꯜꯂ ꯌꯣꯟꯕ꯭ꯔꯣ ꯅꯠꯇ꯭ꯔꯒ ꯑꯗꯨꯝ ꯄꯤꯁꯇ ꯆꯠꯂ ꯌꯣꯟꯕ꯭ꯔꯣ
ꯄꯤꯁꯇ ꯑꯣꯏꯅ ꯌꯣꯜꯂꯦ ꯑꯩ ꯀꯦꯖꯤꯗ ꯆꯠꯇꯤꯌꯦ ꯕꯖꯥꯔꯗꯗꯤ ꯀꯦꯖꯤꯗ ꯆꯠꯄ꯭ꯔꯣ
ꯎꯝ ꯕꯖꯥꯔ ꯕꯖꯥꯔꯗꯗꯤ ꯈꯪꯗꯦꯗꯣ ꯃꯣꯏ ꯖꯨꯏꯁ ꯁꯨꯝꯕꯝꯗꯣ
ꯑꯥ
ꯑꯗꯨꯗꯗꯤ ꯀꯦꯖꯤꯗꯒ ꯆꯠꯂꯝꯗꯧ ꯃꯥꯟꯕ ꯑꯩꯅ
ꯑꯣ ꯑꯩꯗꯤꯅꯦ ꯁꯨꯃꯥꯏ ꯇꯧꯋꯦ ꯑꯈꯣꯏꯒꯤꯗꯣ ꯃꯣꯏꯅ ꯌꯣꯟꯕꯗꯗꯤ ꯑꯗꯨꯝ ꯂꯨꯄꯥ ꯆꯥꯝ ꯆꯥꯝꯌꯥꯡꯈꯩꯒꯤ ꯌꯣꯜꯂꯝꯗꯧ ꯃꯥꯜꯂꯦꯕꯀꯣ ꯑꯩꯉꯣꯟꯗꯒꯤꯗꯤ ꯄꯤꯁ ꯑꯃꯗ ꯂꯨꯄꯥ ꯌꯥꯡꯈꯩ ꯌꯥꯡꯈꯩ ꯆꯤꯉꯥ ꯂꯧꯋꯦꯕ ꯍꯥꯏꯗꯤ ꯑꯆꯧꯕ ꯐꯖꯕ ꯑꯥ ꯑꯆꯧꯕ ꯐꯖꯕꯗꯨꯅꯤꯀꯣ ꯍꯥꯏꯁꯦ
ꯑꯣ ꯑꯣ ꯑꯣ ꯑꯣ
ꯑꯗꯨꯃꯥꯏꯅ ꯇꯧꯔꯒ ꯃꯣꯏꯅ ꯑꯃꯨꯛꯃꯨꯛ ꯂꯧꯕꯁꯤꯗ ꯑꯃꯨꯛꯃꯨꯛ ꯃꯣꯏ ꯂꯂꯣꯟꯕꯤ ꯃꯣꯏ ꯃꯔꯤ ꯃꯉꯥꯅ ꯂꯧꯕꯅꯦꯕ
ꯎꯝ
ꯃꯣꯏ ꯃꯉꯥꯅ ꯆꯥꯝꯃꯌꯥꯡꯈꯩ ꯂꯧꯕ ꯌꯥꯎꯏ ꯆꯅꯤ ꯂꯧꯕ ꯌꯥꯎꯏ ꯑꯗꯨꯃꯥꯏꯅ ꯌꯥꯡꯈꯩ ꯂꯧꯕ ꯌꯥꯎꯏ ꯃꯥꯏ ꯃꯥꯏ ꯉꯝꯕ ꯃꯥꯏ ꯃꯥꯏ ꯌꯣꯟꯕ ꯉꯝꯕꯩ
ꯍꯣꯏ
ꯑꯗꯨꯃꯥꯏꯅ ꯂꯧꯕ ꯍꯥꯏ ꯇꯥꯔꯦ ꯑꯩꯉꯣꯟꯗꯒꯤ ꯑꯗꯣ ꯃꯣꯏꯖꯤꯡꯅ ꯂꯧꯕꯗꯣ ꯍꯥꯏꯗꯤ ꯑꯩꯒꯤꯗꯣ ꯃꯌꯥꯝ ꯊꯥꯕꯅꯤꯅ ꯃꯨꯟꯖꯟꯕꯅ ꯍꯦꯟꯖꯜꯂꯛꯑꯦꯕ ꯃꯇꯝꯁꯦ ꯐꯥꯕ ꯉꯝꯕ ꯅꯠꯇꯕꯅꯤꯅ
ꯌꯥꯅꯤꯗ ꯑꯗꯨꯕꯨꯗꯤ ꯑꯗꯨꯝ ꯍꯥꯏꯗꯤ ꯀꯤꯖꯤꯕꯨ ꯑꯣꯏꯔꯣ ꯂꯝꯁꯝꯕꯨ ꯑꯣꯏꯔꯣ ꯑꯗꯨꯝ ꯍꯧꯖꯤꯛꯀꯥꯟꯗꯤ ꯑꯋꯥꯊꯕꯤ ꯖꯨꯏꯁꯨꯨ ꯌꯥꯝ ꯊꯛꯅꯔꯦ ꯗ ꯑꯌꯨꯛ ꯉꯟꯇꯥꯒꯤ ꯕ꯭ꯔꯦꯛꯐꯥꯁꯇꯁꯨ ꯆꯥꯅꯔꯦ ꯆꯥꯛ ꯇꯣꯛꯑꯒ ꯇꯨꯝꯃꯝꯗꯥꯏꯗ ꯆꯥꯅꯔꯦ ꯂꯣꯏꯅ ꯑꯗꯨꯝ ꯆꯥꯅꯔꯦ ꯑꯋꯥꯊꯕꯤꯁꯦ
ꯑꯗꯨꯅꯦ ꯑꯋꯥꯊꯕꯤꯁꯦ ꯑꯁ ꯌꯥꯝꯅ ꯀꯩꯅꯣ ꯇꯧꯔꯦꯕ
ꯎꯝ
ꯑ ꯌꯥꯝ ꯍꯥꯎ ꯍꯥꯎꯁꯨ ꯍꯥꯎꯋꯀꯣ ꯃꯔꯨꯁꯨ ꯌꯥꯎꯗ꯭ꯔꯦꯕ ꯑꯩꯈꯣꯏꯒꯤ ꯍꯥꯟꯅꯒꯤ ꯂꯣꯀꯦꯜꯒꯤꯗꯤ ꯃꯔꯨꯁꯦ ꯃꯌꯥꯝ ꯄꯤꯛꯊꯟꯒꯩ ꯌꯥꯎꯏꯗꯥꯅ ꯃꯅꯨꯡꯁꯤꯗ
ꯍꯣꯏ
ꯑꯗꯣ ꯍꯧꯖꯤꯛꯀꯥꯟ ꯊꯣꯛꯂꯛꯏꯕ ꯃꯣꯏꯅ ꯖꯦꯅꯦꯇꯤꯛ ꯇꯧꯔꯒ ꯑꯅꯧꯕ ꯍꯥꯏꯕ꯭ꯔꯤꯠ ꯄꯨꯊꯣꯔꯛꯏꯕ ꯁꯤꯡꯁꯤꯗꯤ ꯃꯔꯨꯒꯥ ꯀꯩꯝꯇ ꯌꯥꯎꯗꯦ ꯍꯥꯏꯕ ꯍꯥꯏꯗꯤ ꯃꯤꯉꯣꯟꯗ ꯀꯃꯥꯏꯅ ꯆꯥꯕꯗꯁꯨ ꯍꯥꯎꯕ ꯀꯃꯥꯏꯅ ꯅꯨꯡꯉꯥꯏꯕ ꯀꯝꯐꯣꯔꯇꯦꯕꯜ ꯑꯣꯏꯕꯁꯦ
ꯎꯝ
ꯑꯅꯧ ꯑꯅꯧꯕ ꯑꯥꯏꯗꯤꯌꯥꯁꯦ ꯃꯌꯥꯝ ꯇꯧꯔꯒ ꯄꯨꯊꯣꯔꯛꯄꯅꯤꯅ ꯍꯧꯖꯤꯛꯀꯥꯟ ꯄꯣꯠꯁꯦ ꯍꯥꯎꯕꯁꯨ ꯍꯦꯜꯂꯦ ꯑꯗꯒꯤ ꯄꯣꯠꯊꯣꯛ ꯂꯩꯕꯁꯨ ꯍꯦꯜꯂꯦ
ꯑꯥ
ꯑꯗꯨꯃꯥꯏꯅ ꯇꯧꯔꯒ ꯌꯥꯝ ꯍꯥꯎꯋꯦ ꯑꯩꯒꯤꯗ ꯊꯥꯔꯤꯕ ꯚꯦꯔꯥꯏꯇꯤꯗꯨꯁꯨ ꯃꯥꯒꯤ ꯖꯥꯠꯁꯤꯁꯨ
ꯍꯣꯏ ꯑꯗꯨꯝ ꯊꯨꯝꯕ ꯊꯨꯝꯕꯗꯤ ꯑꯗꯨꯝ ꯃꯍꯥꯎꯁꯦ ꯃꯍꯥꯎꯁꯦ ꯊꯨꯝꯃꯥꯗꯤ ꯑꯗꯨꯝ ꯋꯥꯠꯇꯕꯅꯦꯕ
ꯍꯣꯏ ꯍꯩꯗꯗꯤ ꯊꯨꯝꯕꯁꯤꯅꯕꯨ ꯑꯗꯨꯝ ꯍꯥꯎꯏꯗꯕꯣ
ꯍꯣꯏ ꯍꯣꯏ
ꯍꯥꯏꯗꯤ ꯍꯩꯅꯧꯗ ꯑꯣꯏꯌꯨ ꯑꯗꯒꯤ ꯀꯤꯍꯣꯝꯗ ꯑꯣꯏꯌꯨ ꯑꯗꯒꯤ ꯍꯩꯈꯥꯗ ꯑꯣꯏꯌꯨ ꯅꯠꯇ꯭ꯔꯥ
ꯎꯝ
ꯑꯗꯩ ꯑꯋꯥꯊꯕꯤꯗ ꯑꯣꯏꯌꯣ ꯑꯋꯥꯊꯕꯤꯁꯨ ꯆꯝꯕꯁꯦ ꯍꯥꯎꯇꯦꯕ
ꯍꯥꯎꯇꯦ ꯆꯝꯈ꯭ꯔꯗꯤ ꯃꯥꯗꯤ ꯍꯥꯎꯇꯦ
ꯑꯥ ꯆꯝꯈ꯭ꯔꯗꯤ ꯑꯍꯥꯎꯕ ꯑꯍꯥꯎꯕ ꯑꯋꯥꯊꯕꯤ ꯑꯣꯏꯗ꯭ꯔꯦꯕ
ꯎꯝ
ꯅꯪꯒꯤ ꯍꯨꯏꯗꯨꯖꯨ ꯈꯣꯡꯢꯍꯦ
ꯑꯩ ꯍꯧꯖꯤꯛꯁꯦ ꯃꯥ ꯍꯧꯖꯤꯛ ꯗ꯭ꯌꯨꯇꯤ ꯀꯩꯅꯣ ꯇꯧꯔꯦ ꯀꯅꯅꯦ ꯃꯤ ꯑꯃꯇ ꯂꯥꯛ ꯌꯥꯗꯦ ꯃꯥ ꯁ꯭ꯋꯥꯏꯗ ꯃꯤ ꯑꯝꯇ ꯂꯥꯟ ꯌꯥꯗꯦ
ꯎꯝ ꯃꯥ ꯂꯝ ꯌ